ꯍꯜꯂꯣ ꯍꯜꯂꯣ ꯖꯨꯗꯥ
ꯇꯥꯏꯌꯦ ꯇꯥꯏꯌꯦ
ꯑꯣ ꯇꯥꯕ꯭ꯔꯣ
ꯑꯩ ꯑꯩ ꯈꯨꯟꯖꯦꯜ ꯇꯥꯗꯕ꯭ꯔꯥ
ꯑꯣ ꯇꯥꯏ ꯇꯥꯏ ꯍꯧꯖꯤꯛꯇꯤ ꯇꯥꯏ ꯉꯁꯥꯏꯗꯨ ꯀꯩꯅꯣ ꯇꯧꯕ ꯅꯪ ꯐꯣꯟ ꯇꯧꯕꯗꯨꯗ ꯅꯪ ꯅꯃꯥꯟꯅꯕ ꯈꯣꯏꯒ ꯀꯩꯅꯣ ꯇꯧꯕ ꯃꯥꯜꯂꯦ ꯍꯣꯏ ꯍꯣꯏ ꯇ꯭ꯔꯥꯏ ꯇꯧꯋꯦ ꯑꯗꯨꯗ ꯕꯤꯖꯤ ꯈꯔ ꯑꯣꯏꯌꯦ ꯃꯥꯜꯂꯦ ꯑꯗꯨꯅ
ꯈꯪꯗꯦ
ꯑꯩꯖꯨ ꯀꯩꯅꯣꯗ ꯅꯦꯠꯋꯥꯛ ꯈꯔ ꯐꯗꯕ ꯃꯐꯝꯗ ꯑꯣꯏꯕ꯭ꯔꯥ ꯑꯩꯒꯤ ꯑꯩꯒꯤ ꯑꯣꯏꯕ꯭ꯔꯥ ꯈꯪꯗꯦꯗ ꯅꯣꯏꯗꯣ ꯀꯩꯗꯧꯔꯤꯒꯦ
ꯏꯟ ꯂꯦꯞꯄꯒ ꯂꯩꯔꯦ
ꯅꯪ ꯂꯦꯞꯄꯒ ꯂꯩꯔꯅꯤ ꯀꯩꯅꯣ ꯐꯝꯕ ꯌꯥꯗ꯭ꯔꯣ ꯅꯪꯗꯤ ꯑꯩꯗꯤ ꯁꯤꯗ ꯌꯨꯝꯗ ꯌꯨꯝꯗ ꯂꯩꯗ ꯑꯩꯗꯤ
ꯎꯝ ꯍꯤꯞꯂꯒ ꯂꯩꯕ ꯃꯥꯜꯂꯦꯅꯦ
ꯍꯣꯏ ꯂꯦꯞꯄꯝꯕꯅꯦ ꯑꯗꯣꯕꯨ ꯍꯤꯞꯄ ꯂꯩꯌꯦ ꯍꯤꯞꯄꯁꯨ ꯂꯩꯌꯦ ꯒꯝ ꯂꯦꯞꯄꯁꯨ ꯂꯩꯌꯦ ꯀꯩꯅꯣ ꯅꯪ ꯂꯦꯞꯄꯤꯗꯨꯕꯨ
ꯐꯝꯕ ꯋꯥꯕꯗꯒꯤ ꯍꯥ
ꯂꯦꯄꯤꯗꯨꯕꯨ ꯀꯩꯅꯣ ꯐꯝꯕ ꯌꯥꯗ꯭ꯔꯣ ꯐꯝꯕ ꯌꯥꯗ꯭ꯔꯣ ꯍꯥꯏꯕꯗꯨꯗ ꯂꯦꯞꯄ ꯂꯩꯕꯗꯨ
ꯇꯨꯝꯕ ꯋꯥꯏꯑꯦ ꯑꯗꯨꯒꯤ ꯑꯃꯨꯛ ꯂꯦꯞꯄ
ꯑꯣ ꯅꯪꯒꯤꯗꯨꯗꯤ ꯌꯥꯝꯅ ꯅꯨꯡꯉꯥꯏꯕꯒꯤ ꯃꯑꯣꯡꯅꯤꯅꯦ
ꯐꯝꯕ ꯋꯥꯕ ꯍꯥꯏꯕ ꯍꯥꯏꯕꯁꯤꯗꯤ ꯑꯁ ꯌꯥꯝ ꯂꯨꯔꯕꯅꯤꯍꯦ ꯐꯝꯕ ꯋꯥꯕ ꯍꯥꯏꯕꯖꯤꯗꯤ ꯀꯩꯖꯥꯡ
ꯊꯣꯛ ꯆꯥꯁꯤꯟꯗ ꯆꯠꯇꯕꯅꯤꯅ ꯑꯗꯨꯝ ꯐꯝꯃꯒ ꯐꯝꯃꯒ ꯂꯩꯔꯦ ꯑꯗꯨꯒ
ꯐꯝꯃꯒ ꯂꯩ
ꯑꯗꯨꯒ
ꯑꯉꯥꯡ ꯑꯩꯈꯣꯏꯁꯨ ꯑꯉꯥꯡ ꯑꯣꯏꯔꯤꯅꯤꯉꯥꯏꯗꯗꯤ ꯐꯖꯅ ꯄꯨꯜꯂꯝꯕꯅꯦꯕ ꯑꯗꯣ ꯍꯧꯖꯤꯛꯇꯤ
ꯑꯣ
ꯃꯥꯒꯤ ꯂꯝꯕꯤ ꯂꯝꯕꯤ ꯇꯣꯉꯥꯟꯈ꯭ꯔꯦꯅꯦ
ꯎꯝ ꯑꯗꯨꯒ ꯍꯧꯖꯤꯛꯇꯤ ꯌꯥꯝ ꯑꯍꯟ ꯑꯣꯏꯔꯦ ꯁꯤꯅꯦꯕ ꯅꯪ ꯍꯥꯏꯔꯤꯁꯦ ꯇꯥꯕ꯭ꯔꯣ ꯍꯧꯖꯤꯛꯇꯤ ꯑꯍꯟ ꯑꯣꯏꯔꯦ ꯌꯥꯝ ꯑꯍꯟ ꯑꯣꯏꯔꯦ ꯁꯤꯅꯦꯕ ꯍꯧꯖꯤꯛꯇꯤ ꯑ ꯑꯍꯟ ꯌꯥꯝ ꯑꯣꯏꯔꯦ ꯁꯤꯅꯦꯕ ꯅꯪ ꯍꯥꯏꯔꯤꯁꯦ ꯍꯣꯏ
ꯍꯥꯔꯠꯅꯤ ꯑꯉꯥꯡ ꯑꯉꯥꯡ ꯑꯣꯏ ꯑꯉꯥꯡ ꯑꯣꯏꯔꯤꯉꯩꯗꯒꯤꯗꯤꯀꯣ ꯍꯜꯂꯨꯗꯅ ꯍꯧꯖꯤꯛꯇꯤ ꯑꯗꯨꯒꯤꯅꯤꯗ ꯄꯨꯟꯕ ꯀꯁꯨ ꯐꯪꯗꯦ ꯑꯉꯥꯡ ꯑꯣꯏꯔꯤꯉꯩꯗꯤ ꯄꯨꯟꯅ ꯄꯨꯟꯅ ꯁꯥꯟꯅꯕꯗꯣ ꯁ꯭ꯀꯨꯜꯒ
ꯍꯧꯖꯤꯛꯇꯤ ꯑꯗꯨ ꯑꯝꯇ ꯐꯪꯗ꯭ꯔꯦ ꯍꯥꯏꯕ
ꯎꯝ ꯀꯩ ꯏꯟꯖꯥꯡ ꯆꯥꯔꯒꯦ ꯉꯁꯤꯗꯤ
ꯑꯍꯨꯝꯂꯛ ꯁꯨꯔꯗ ꯀꯃꯦꯠ ꯑꯂꯨꯒ ꯈꯥꯃꯦꯟ ꯑꯁꯤꯟꯕ ꯆꯥꯏ ꯍꯥꯏꯔꯣ
ꯎꯝ ꯎꯝ ꯌꯥꯝ ꯍꯥꯏꯋꯦꯗ
ꯅꯪꯗꯤ ꯀꯩ ꯆꯥꯔꯕ꯭ꯔꯣ
ꯑꯩꯗꯤ ꯉꯁꯤꯖꯦ ꯀꯩꯅꯣ ꯑꯣꯏꯅ ꯇꯧꯔꯦ ꯕꯧ ꯕꯧ ꯀꯣ ꯕꯥ ꯕꯧ ꯑꯣꯏꯅ ꯇꯧꯅꯤ
ꯃꯣꯔꯅꯤꯡꯗꯕꯨ ꯕꯥꯎ ꯕꯣꯥꯥꯎ ꯆꯥꯟꯅꯕ꯭ꯔꯅꯦ
ꯑꯥꯏ ꯃꯣꯔꯅꯤꯡ ꯅꯠꯇꯦꯗ ꯉꯁꯥꯏ ꯀꯩꯅꯣ ꯇꯧꯕ ꯂꯣꯏꯔꯒ ꯑꯥ ꯉꯁꯤꯁꯦ ꯄ꯭ꯔꯣꯒꯥꯝ ꯈꯔꯁꯨ ꯂꯩꯕꯀꯣ ꯄꯣꯒꯥꯝꯁꯦ ꯗꯒꯤ ꯑꯩꯅ ꯗꯨꯝ ꯉꯆꯥꯒꯤ ꯊꯣꯡꯕ ꯍꯥꯏ ꯇꯥꯔꯦ
ꯅꯪ ꯉꯁꯥꯏ ꯇ꯭ꯔꯦꯚꯦꯜ ꯇꯧꯔꯦ ꯍꯥꯏꯔꯒ ꯍꯧꯖꯤꯛ ꯍꯧꯖꯤꯛꯅ ꯑꯃꯨꯛ ꯄ꯭ꯔꯣꯒꯥꯝ ꯂꯩꯔꯕ
ꯂꯩꯔꯕꯣ ꯑꯁ ꯑꯩꯅ ꯉꯁꯥꯏ ꯇ꯭ꯔꯦꯕꯦꯜ ꯇꯧꯕꯗꯨꯗꯤ ꯅꯪ ꯈꯪꯗꯦꯅ ꯉ ꯑꯩꯅ ꯍꯥꯏ ꯍꯥꯏꯕꯗꯣ ꯀꯣꯟꯇꯝ ꯀꯣꯟꯇꯝ ꯐꯤꯖꯤꯛꯁ ꯅꯪ ꯈꯪꯗꯦꯅꯦꯍꯦ ꯂꯥꯏꯠ ꯂꯥꯏꯠ ꯇ꯭ꯔꯦꯕꯦꯜꯁꯦ ꯑꯩ ꯑꯦꯛꯖꯥꯝꯄꯜ ꯑꯃꯛꯇꯪ ꯍꯥꯏꯕꯤꯒꯦ ꯇꯥꯕ꯭ꯔꯣ ꯇꯥꯕ꯭ꯔꯣ ꯍꯜꯂꯥꯎ ꯇꯥꯕ꯭ꯔꯣ ꯅꯪꯅ ꯅꯪꯅ ꯑꯥ ꯇꯣꯔꯁꯂꯥꯏꯠꯇꯣ ꯇꯣꯔꯁꯂꯥꯏꯠꯇꯣ ꯇꯣꯔꯁꯂꯥꯏꯠꯇꯣ ꯑꯃꯔꯛ ꯅꯪꯅ ꯍꯦꯛ ꯊꯥꯟꯅꯕ ꯃꯇꯝꯗ ꯐꯤ ꯊꯣꯛꯑꯦꯅꯀꯣ ꯀꯣ ꯇꯣꯔꯁꯂꯥꯏꯇ ꯂꯥꯏꯇ ꯇꯣ ꯑꯗꯨꯒꯤ ꯂꯥꯏꯠ ꯂꯥꯏꯠꯀꯤ ꯇ꯭ꯔꯦꯕꯜ ꯏꯁꯄꯤꯠꯇ ꯀꯣ ꯑꯗꯨꯝꯃꯥꯏꯅ ꯍꯦꯛꯇ ꯑꯗꯨꯃꯥꯏꯅ ꯉꯝꯃꯕ ꯇꯥꯏꯝ ꯇ꯭ꯔꯦꯕꯜꯁꯦ ꯑꯈꯣꯏꯒꯤ ꯇꯥꯏꯝ ꯇꯔ꯭ꯦꯕꯦꯜꯁꯦ ꯖꯁ ꯁꯤꯝꯄꯜ ꯑꯣꯏ ꯅꯀꯣ ꯇꯥꯏꯝ ꯇꯔ꯭ꯦꯕꯜ ꯖꯦ ꯉꯝꯕꯅꯦꯕꯥ ꯑꯩꯗꯤ ꯍꯧꯖꯤꯛ ꯑꯦ꯭ꯟꯠꯇꯤꯀꯗ ꯉꯁꯥꯏ ꯂꯩꯕꯗꯣ ꯍꯧꯖꯤꯛ ꯇꯥꯏꯝ ꯇ꯭ꯔꯦꯕꯜ ꯗꯣ ꯍꯦꯛꯇꯥ ꯑꯗꯨꯒꯤꯅꯦ ꯑꯩ ꯌꯥꯝꯅ ꯌꯨꯝ ꯌꯧꯔ ꯌꯨꯝ ꯁꯤ ꯌꯧꯔꯒꯀꯣ ꯑꯩ
ꯑꯥ ꯎꯝ ꯍꯧꯖꯤꯛꯅ ꯑꯃꯨꯛ ꯀꯥꯏ ꯆꯠꯇꯧꯕ
ꯑꯦ ꯁꯤ ꯄ꯭ꯔꯣꯒꯥꯝ ꯂꯣꯏꯔꯦ ꯑꯩꯗꯤ ꯑꯦꯟꯇꯥꯔꯇꯤꯀꯥꯗ ꯆꯠꯈ꯭ꯔꯅꯤ ꯑꯃꯨꯛꯀ
ꯄꯦꯡꯒꯨꯏꯟ ꯐꯥꯕ ꯑꯃꯨꯛ ꯆꯠꯇꯣꯏꯔꯕ
ꯄꯦꯡꯒꯨꯏꯟ ꯆꯥꯅꯤꯡꯗꯦꯅ ꯑꯃꯨꯛ ꯍꯥꯏꯌꯦ ꯅꯪ ꯑꯃꯨꯛꯀ ꯄꯦꯡꯒꯨꯏꯟꯒꯤ ꯑꯩ ꯑꯕꯗꯣ ꯄꯨꯔꯛꯀꯦ ꯐꯔ꯭ꯤꯁꯇꯤꯀꯣ ꯅꯪ ꯆꯥꯕ ꯅꯨꯡꯉꯥꯏꯗꯧ ꯃꯥꯜꯂꯦ ꯑꯌꯥꯏꯕ ꯄꯔꯛꯀꯦ ꯅꯪ ꯅꯪꯅ ꯈꯨꯗꯛ ꯈꯨꯗꯛꯇꯥ ꯆꯠꯂꯒꯥ ꯈꯨꯗꯛ ꯈꯨꯗꯛꯇꯥ ꯌꯧꯔꯛ ꯏꯗꯅ ꯑꯩ ꯀ꯭ꯂꯥꯁꯤꯐꯥꯏꯠꯅꯦ ꯀ꯭ꯂꯥꯁꯤꯐꯥꯏꯠꯅꯤ ꯇꯣꯞ ꯗꯣꯀꯨꯃꯦ꯭ꯟꯁ ꯀ꯭ꯂꯥꯁꯤꯐꯥꯏꯠꯅꯤ ꯁꯤꯁꯦ ꯁꯤ ꯑꯥꯏ ꯑꯦ ꯅꯈꯣꯏꯅꯀꯣ ꯑꯦꯐ ꯕꯤ ꯑꯥꯏ ꯈꯣꯏꯅꯀꯣ ꯈꯪꯕ ꯅꯠꯇꯦ ꯅꯉꯣꯟꯗ ꯅꯪ ꯅꯪ ꯅꯪ ꯈꯔ ꯒ꯭ꯌꯥꯟ ꯇꯥꯎꯀꯩꯗꯧꯔꯒꯦ ꯇꯥꯕꯔꯣ ꯍꯜꯂꯣ ꯁꯤ ꯇꯥꯏꯌꯦ ꯑꯁꯤꯒꯨꯝꯕꯁꯦ ꯌꯥꯝ ꯍꯥꯏꯕ ꯌꯥꯗꯦ ꯀꯂꯥꯁꯁꯤꯐꯥꯏꯅꯦ ꯁꯤ ꯑꯥꯏ ꯑꯦ ꯑꯩꯈꯣꯏ ꯑꯦ ꯕꯤ ꯑꯣꯏ ꯈꯣꯏ ꯈꯣꯏꯒꯤ ꯇꯣꯛ ꯗꯣꯀꯨꯃ꯭ꯦꯟꯁꯖꯨ ꯈꯤꯇꯪ ꯐꯦꯃꯤꯂꯤ ꯑꯣꯏꯕ ꯈꯔ ꯍꯥꯏꯕ ꯋꯥꯅꯤ ꯀꯩꯗꯧꯔꯒ ꯁꯤ ꯍꯥꯏꯕ ꯌꯥꯗꯦ ꯁꯤ ꯍꯥꯏꯕ ꯌꯥꯗꯦ ꯁꯤꯒꯨꯝꯕ ꯍꯥꯏꯕ ꯌꯥꯗꯦꯅꯦ ꯇꯥꯕ꯭ꯔꯣ
ꯇꯥꯏꯌꯦ ꯋꯥ ꯈꯔ ꯉꯥꯡꯉꯣ
ꯁꯤꯅꯦ ꯁꯤꯅꯦ ꯑꯩ ꯍꯥꯏꯔꯤꯖꯦ
ꯁꯤꯅꯦ ꯁꯤꯅꯦꯁꯨ ꯍꯥꯏꯗꯤ ꯍꯥꯏꯗꯦ
ꯑꯩ ꯑꯗꯣ ꯀꯩꯅꯣ ꯇꯧ ꯇꯧꯔ꯭ꯁꯤꯅꯦ ꯎꯝ ꯅꯪ ꯂꯩꯕꯗꯣ ꯀꯗꯥꯏ ꯂꯩꯌꯦꯕ ꯍꯧꯖꯤꯛꯁꯦ
ꯑꯦ ꯑꯥꯗꯥ
ꯅꯪ ꯑꯥꯗꯥ ꯂꯩꯕꯗꯣ
ꯑꯩ ꯕꯖꯥꯔꯗ ꯂꯩ ꯍꯧꯖꯤꯛ
ꯎꯝ ꯕꯖꯥꯔꯗ ꯂꯩꯕꯗꯣ ꯀꯩꯅꯣ ꯃꯦꯟꯆꯦꯁꯇꯔꯒꯤꯗꯣ ꯅꯠꯇ꯭ꯔꯣ
ꯍꯥ
ꯃꯦꯟꯆꯦꯁꯇꯔꯒꯤ ꯂꯟꯗꯟ ꯕ꯭ꯔꯤꯖꯀꯤ ꯃꯈꯥꯗ ꯂꯩꯕ ꯅꯠꯇ꯭ꯔꯣ ꯅꯪꯒꯤꯗꯣ
ꯑꯗꯨꯏ ꯑꯗꯨ ꯑꯗꯨ ꯋꯥꯠꯂꯤꯗ ꯌꯧꯅꯕ
ꯑꯣ ꯑꯗꯨ ꯑꯣꯏꯔꯗꯤ ꯅꯪꯒꯤꯗꯨꯗꯤ ꯇ꯭ꯋꯦꯟꯇꯤ ꯇꯨ ꯕꯦꯀ꯭ꯔꯁ ꯁꯇ꯭ꯔꯤꯠꯀꯤꯗꯨꯗ ꯂꯩꯔꯤ ꯃꯥꯜꯂꯦꯕꯣ
ꯑꯗꯨꯗꯁꯨ ꯅꯠꯇꯦ
ꯑꯩ ꯂꯩꯕ ꯃꯐꯝꯗꯨ ꯅꯪ ꯍꯥꯏꯗꯣꯔꯛꯄ ꯃꯐꯝꯒ ꯌꯥꯝ ꯑꯣꯟꯅꯔꯦꯕ ꯑꯗꯨꯒꯤꯅꯤ
ꯑꯣ ꯑꯩ ꯉꯁꯥꯏ ꯀꯩꯅꯣꯗ ꯑꯩꯈꯣꯏꯒꯤ ꯗꯤꯚꯥꯏꯁꯤ ꯌꯦꯡꯗꯨꯗ ꯅꯪ ꯂꯟꯗꯟ ꯕ꯭ꯔꯤꯖꯀꯤ ꯃꯈꯥꯗ ꯂꯩꯕꯒꯨꯝ ꯇꯧꯕ ꯑꯗꯨꯒꯤꯅꯦꯗ ꯇꯥꯕꯔꯣ
ꯇꯥꯏꯌꯦ
ꯑꯗꯨꯒꯅꯦ ꯅꯪꯅ ꯂꯩꯅꯤꯡꯕ ꯃꯐꯝꯗ ꯂꯩꯌꯣ ꯑꯗꯣ ꯑꯩꯅ ꯍꯧꯖꯤꯛꯀꯤ ꯑꯩꯈꯣꯏꯅ ꯑꯦꯛꯁꯄꯔꯤꯃꯦꯟ ꯇꯧꯕꯁꯦ ꯑꯩꯈꯣꯏ ꯑꯦꯛꯁꯄꯔꯤꯃꯦꯟ ꯇꯧꯕꯁꯦ ꯍꯦꯛꯇ ꯁꯛꯁꯦꯁ ꯑꯣꯏꯔꯗꯤ
ꯎꯝ
ꯁꯛꯁꯦꯁ ꯑꯣꯏꯔꯗꯤ ꯍꯥꯟꯅ ꯅꯪꯉꯣꯟꯗ ꯅꯪ ꯁꯛꯁꯦꯁꯁꯤ ꯈꯔꯗꯤ ꯑꯣꯏꯔꯦ ꯑꯩꯠꯇꯤ ꯄꯥꯔꯁꯦꯟꯗꯤ ꯑꯣꯏꯔꯦꯕꯀꯣ ꯈꯪꯕ꯭ꯔꯥ ꯈꯪꯕ꯭ꯔꯥ ꯑꯗꯨꯒꯤ ꯑꯗꯨ ꯑꯣꯏꯔꯦ ꯅꯉꯣꯟꯗ ꯍꯧꯖꯤꯛꯀꯤ ꯇꯦꯕꯜ ꯇꯦꯅꯤꯁꯀꯤ ꯀꯩꯅꯣ ꯄꯤꯕ ꯈꯣꯠꯄ ꯅꯪ ꯑꯗꯨ ꯀꯥꯎꯔꯦꯕ ꯅꯪꯅ ꯏꯕꯥꯅꯤꯒꯤꯖꯦ ꯑꯩꯗꯤ ꯈꯔꯗꯤ ꯌꯦꯡꯈ꯭ꯔꯦꯕ ꯏꯕꯥꯅꯤꯖꯦ ꯏꯕꯥꯅꯤꯖꯦ ꯀꯩꯅꯣꯒꯤ ꯁꯀꯣꯠꯂꯦꯟꯗꯀꯣ ꯁꯀꯣꯠꯂꯦꯟꯗ ꯏꯕꯥꯅꯤꯁꯦ ꯐꯥꯔꯃꯔ ꯑꯣꯏꯅ ꯍꯥꯟꯅ ꯂꯩꯔꯝꯃꯦꯕ ꯑꯩꯅꯗꯤ ꯈꯔ ꯌꯦꯡꯕꯗ ꯑꯗꯨꯒꯤꯗꯨ ꯂꯣꯏꯅ ꯌꯦꯡꯕ ꯉꯝꯂ ꯇꯥꯟ
ꯌꯥꯔꯦ ꯌꯥꯔꯦ ꯃꯥꯟꯂꯤꯉꯩꯗ ꯇꯣꯛꯈꯧꯔꯣ
ꯑꯣꯍꯣ ꯑꯩꯅ ꯍꯥꯏꯔꯤꯁꯦ ꯈꯪꯗꯦ ꯑꯗꯨ ꯑꯗꯨꯗ ꯏꯕꯥꯅꯤꯒꯤ ꯂꯣꯏꯅ ꯑꯩꯅ ꯇꯧꯕꯤꯒꯅꯤ ꯍꯥꯏꯕꯅꯤꯗ
ꯑꯁ ꯁꯥꯕꯅ ꯁꯤꯗꯗꯤ ꯂꯩꯕ ꯌꯥꯗꯔꯦꯅꯦ
ꯑꯁ ꯐꯖꯅ ꯁꯥꯎꯑꯍꯦ ꯉꯔꯥꯡ ꯅꯨꯡꯗꯥꯡ ꯑꯌꯨꯛꯇꯗꯤ ꯈꯔ ꯅꯣꯡ ꯆꯨꯏꯑꯦ ꯐꯔꯦꯅ ꯂꯩꯔꯨꯔꯅꯤ
ꯄꯣꯠꯒꯨꯝꯕ ꯄꯥꯎ ꯈꯨꯂꯧꯅꯤꯡꯕ ꯂꯩꯕ꯭ꯔꯣ
ꯀꯔꯤ ꯄꯣꯠꯅꯣ
ꯑꯦꯅꯤꯊꯤꯡ ꯑꯦꯂꯦꯛꯇ꯭ꯔꯣꯅꯤꯛꯁꯀꯤ
ꯑꯦꯂꯦꯛꯇ꯭ꯔꯣꯅꯤꯛꯁ ꯍꯥꯏꯔꯗꯤ ꯀꯩꯅꯣꯒꯨꯝꯕ ꯂꯩꯒꯗ꯭ꯔꯣ ꯔꯦꯗꯤꯑꯣ ꯁꯦꯝꯃꯤꯒ ꯂꯩꯒꯗ꯭ꯔꯣ
ꯂꯥꯏꯀ ꯋꯥꯁꯤꯡ ꯃꯦꯁꯤꯟ ꯐ꯭ꯔꯤꯖ ꯍꯨꯝꯃꯗꯣ
ꯋꯥꯁꯤꯡ ꯃꯦꯆꯤꯟ ꯐ꯭ꯔꯤꯁ ꯅꯠꯇꯅ ꯕꯣꯝ ꯁꯦꯝꯕꯒꯤ ꯀꯩꯅꯣꯒ ꯂꯩꯕ꯭ꯔꯣ ꯇꯥꯕ꯭ꯔꯣ ꯍꯜꯂꯣ
ꯕꯣꯝꯁꯦꯡꯒꯦ
ꯕꯣꯝ ꯁꯦꯝꯈꯤꯒꯦ ꯑꯗꯨꯒ ꯑꯩꯈꯣꯏꯒꯤ ꯁꯤꯐꯣꯔꯒꯤ ꯀꯩꯅꯣ ꯁꯥꯕꯒꯤ ꯒ꯭ꯔꯦꯗꯤꯑꯣ ꯁꯦꯝꯈꯤꯒꯨꯝꯕ ꯌꯥꯏꯅꯦ ꯁꯤ ꯐꯣꯔ ꯁꯦꯝꯕꯒꯤ ꯂꯩꯕ꯭ꯔꯣ ꯂꯩꯌꯦ ꯍꯥꯏꯌꯣ ꯇꯥꯏ ꯇꯥꯏ ꯍꯥꯏꯕꯤꯌꯨ ꯍꯥꯏꯕꯤꯌꯨ ꯍꯥꯏꯕꯤꯌꯨ
ꯋꯥꯁꯤꯡ ꯃꯦ
ꯕꯣꯝ ꯁꯦꯝꯕꯤꯒ ꯂꯩꯕ꯭ꯔꯣ
ꯕꯣꯝ ꯕꯣꯝꯗꯤ ꯑꯂꯨꯅꯐꯥꯎ ꯕꯣꯝ
ꯕꯣꯝꯁꯦꯃꯤꯌꯦ ꯍꯥꯏꯗꯤꯅꯦ
ꯑꯜꯂꯨ ꯕꯣꯝꯕ꯭ꯔꯥ ꯀꯩꯔꯤꯅꯣ ꯑꯃꯂꯩꯗꯥꯏ
ꯀꯔꯤꯅꯣ ꯅꯊꯟꯇ ꯅꯣꯛꯏꯁꯤꯕꯣ
ꯍꯩ ꯅꯨꯡꯉꯥꯏ ꯋꯥꯅꯤꯗ ꯐꯒꯤ ꯇꯧꯝꯅꯦ ꯑꯗꯣ ꯋꯥꯁꯤꯡ ꯃꯦꯆꯤꯟ ꯑꯃ ꯂꯩꯕꯗꯣ ꯇꯥꯕ꯭ꯔꯣ ꯍꯜꯂꯣ
ꯇꯥꯏꯌꯦ
ꯑꯗꯣ ꯅꯣꯏꯒꯤꯗꯣ ꯑꯍꯟꯕꯔꯣ ꯑꯍꯟꯕ꯭ꯔꯣ ꯅꯠꯇ꯭ꯔꯒ ꯔꯤꯄꯦꯔꯤꯡ ꯃꯠ ꯇꯧ ꯇꯧ ꯇꯧꯕꯒꯤꯔꯣ
ꯅꯠꯇꯦ ꯑꯍꯟꯕꯅꯦ ꯑꯍꯟꯕ ꯑꯣꯏꯔꯁꯨ ꯍꯣꯜꯁꯦꯜꯗ ꯑꯣꯏꯅ
ꯑꯣ